ꯍꯜꯂꯣ ꯇꯥꯏ ꯇꯥꯏ ꯑꯥ ꯇꯥꯏ ꯃꯤꯋꯥ ꯇꯥꯔꯛꯑꯦ ꯑꯩꯈꯣꯏꯖꯨ
ꯍꯥꯏꯗꯤ ꯑꯩꯈꯣꯏꯒꯤ ꯆꯤꯡ ꯑꯩꯈꯣꯏꯒꯤ ꯆꯤꯡꯗꯣ
ꯎꯝ
ꯑꯗꯨꯗꯤ ꯍꯥꯏꯗꯤ ꯑꯩꯗꯤ ꯃꯅꯥ ꯃꯁꯤꯡ ꯑꯗꯩ ꯀꯩꯀꯥ ꯌꯥꯝꯅ ꯍꯥꯏꯗꯤ ꯁꯣꯡꯕ ꯆꯤꯡ ꯅꯠꯇꯥꯕꯅꯤꯅ ꯍꯧꯗꯦꯕ ꯑꯗꯨꯒ ꯑꯩꯅ ꯑꯈꯣꯏꯒꯤ ꯃꯃꯥꯡꯒꯤ ꯑꯈꯣꯏꯒꯤ ꯑꯣꯖꯥꯒꯤ
ꯀꯩ ꯑꯣꯖꯥꯒꯤ ꯀꯩ ꯑꯣꯏꯗꯣꯏꯅꯣ ꯍꯜꯂꯣ ꯍꯜꯂꯣ
ꯎꯝ ꯇꯥꯏꯌꯦ ꯇꯥꯏꯌꯦ ꯑꯣꯖꯥꯒꯤ ꯀꯩ ꯍꯥꯏꯕꯅꯣ
ꯍꯥ ꯑꯣꯖꯥꯒꯤ ꯄꯤꯅꯕ ꯑꯈꯣꯏꯅ ꯄꯥꯝꯕꯤ ꯊꯤꯕ ꯆꯠ
ꯎꯝ
ꯑꯣꯖꯥꯒꯤ ꯄꯤꯅꯕ ꯄꯥꯝꯕꯤ ꯊꯤꯕ ꯆꯠꯂꯨꯕꯗꯣ
ꯎꯝ ꯐꯪꯕ꯭ꯔꯣ ꯑꯗꯨꯝ ꯐꯪꯕ꯭ꯔꯥꯕ
ꯂꯣ
ꯇꯥꯏ ꯇꯥꯏ ꯅꯪꯒꯤ ꯅꯦꯠꯋꯥꯛ ꯅꯨꯡꯉꯥꯏꯇꯕ꯭ꯔꯥ ꯑꯩꯒꯤ ꯅꯨꯡꯉꯥꯏꯇꯕ꯭ꯔꯥ ꯈꯪꯗꯦ
ꯑꯩꯒꯤ ꯉꯥꯏꯠꯇꯥꯕ ꯅꯪ ꯑꯗꯨꯃꯥꯏꯅ ꯑꯗꯨꯒꯤ ꯆꯤꯡꯗꯣ
ꯎꯝ
ꯑꯗꯗꯤ
ꯍꯥꯏꯗꯤ ꯍꯧꯖꯤꯛꯀꯥꯟꯗꯤ ꯌꯨꯇ꯭ꯌꯨꯞꯇꯥꯒ ꯃꯌꯥꯝ ꯊꯥꯒꯠꯅꯩꯗꯅꯀꯣ ꯆꯦꯡꯒꯨꯝ ꯀꯩꯅꯣꯝ ꯍꯥꯏꯗꯥꯏꯅꯦ ꯆꯦꯡꯒꯨꯝ ꯑꯉꯥꯡꯕꯗꯣ ꯑꯗꯨꯗꯨꯒ ꯃꯌꯥꯝ ꯍꯥꯏꯗꯤ ꯍꯦꯛꯅꯩꯗꯅ ꯑꯗꯨꯗꯨꯒꯤ ꯍꯪꯕꯅꯤꯗ
ꯑꯗꯨ ꯃꯣꯏ ꯑꯃ ꯆꯤꯡꯒꯨꯝ ꯑꯃ ꯂꯩꯕ ꯍꯥꯏꯔꯣ
ꯑꯥ ꯎꯆꯥꯟꯒꯤ ꯆꯦꯡꯒꯨꯝ ꯍꯥꯏꯕ꯭ꯔꯥ ꯀꯩꯅꯣ ꯎꯆꯥꯟ ꯆꯦꯡꯒꯨꯝ ꯍꯥꯏꯗꯥꯏꯅꯦ ꯑꯃ
ꯑꯥ ꯀꯩꯅꯣꯒꯥ ꯃꯥꯟꯕꯗꯣ ꯎꯆꯥꯟ ꯆꯦꯡꯒꯨꯝ ꯈꯪꯕ꯭ꯔꯥ ꯑꯗꯨꯖꯨ ꯌꯥꯝ ꯍꯥꯎꯋꯦ ꯍꯥꯏ ꯀꯩꯅꯣ ꯃꯥꯟꯕꯅꯤꯅꯦ ꯀꯩ ꯃꯥꯟꯕꯅꯣ ꯑꯥ ꯃꯤꯅ ꯎꯆꯥꯟ ꯆꯦꯡꯒꯨꯝ ꯍꯥꯏꯅꯕꯅꯦꯕꯀꯣ ꯑꯗꯨ ꯌꯥꯝ ꯍꯥꯎꯋꯦ ꯍꯥꯏ
ꯑꯩꯕꯨꯗꯤ ꯑꯝꯐꯨꯕꯨꯗꯤ ꯗꯥꯏꯔꯦꯛ ꯑꯣꯏꯅꯗꯤ ꯎꯗ꯭ꯔꯤꯕ ꯃꯣꯏꯅ ꯌꯨꯇ꯭ꯌꯨꯞꯇꯥꯒ ꯑꯥ ꯍꯦꯛꯄꯒꯤ ꯊꯥꯒꯠꯄꯗꯣ ꯑꯗ ꯁꯨꯝ ꯎꯕ ꯋꯥꯠ
ꯎꯝ ꯎꯝ ꯑꯩꯅ ꯈꯪꯉꯤꯁꯤꯅ ꯑꯩꯅ ꯈꯪꯕ ꯆꯦꯡꯒꯨꯝꯁꯦ ꯈꯣꯝꯊꯣꯛꯄꯤ ꯈꯪꯉꯦ ꯆꯥꯔꯨꯌꯦꯟ ꯈꯪꯉꯦꯀꯣ
ꯎꯝ
ꯑꯗꯒꯤ
ꯑꯗꯨꯒ ꯐꯥꯎꯕꯛ ꯆꯦꯡꯒꯨꯝ ꯎꯝ
ꯀꯤꯌꯦ ꯍꯥꯏꯗꯤ ꯃꯊꯦꯜ
ꯀꯔꯦꯛ ꯐꯧꯕꯥꯛ ꯍꯥꯏꯔ ꯇꯥꯕ꯭ꯔ
ꯆꯤꯡ ꯇꯥꯕ꯭ꯔꯣ
ꯎꯝ ꯇꯥꯏ ꯇꯥꯏ ꯐꯧꯕꯥꯛ ꯆꯦꯡꯒꯨꯝ
ꯑꯇꯩ ꯂꯝ ꯆꯦꯡꯒꯨꯝꯒꯁꯨ ꯃꯥꯟꯅꯕ ꯃꯥꯗꯤ ꯂꯝ ꯆꯦꯡꯒꯨꯝꯒꯁꯨ ꯃꯥꯟꯅꯕꯅꯤꯅ ꯀꯤꯌꯦꯕ
ꯎꯝ
ꯀꯝ ꯀꯝꯕ ꯇꯥꯕ꯭ꯔ ꯇꯥꯕ꯭ꯔꯣ